ꯑ ꯀꯩꯅ‌ꯣ ꯊꯣꯛꯔꯛꯑꯦ
ꯑꯩꯒꯤ ꯃꯤꯡ ꯇꯣꯉꯥꯟꯕꯗꯨꯗꯤ ꯈꯔ ꯐꯩꯑꯦ ꯅꯪꯒꯤꯁ‌ꯦ ꯅꯨꯄꯥꯒꯤ ꯃꯤꯡ ꯇ‌ꯣ ꯑꯩꯒꯤ ꯅꯪꯒꯤ ꯅꯝꯕꯔꯁ‌ꯦ
ꯍꯦꯛ ꯑꯗꯨꯃꯥꯏꯅ ꯍꯥꯏꯔꯛꯀꯅꯨ
ꯐꯥꯒꯤ ꯐꯥꯒꯤꯒ ꯐꯥꯒꯤ ꯉꯥꯡꯕꯅꯤꯗ
ꯑꯩ ꯅꯨꯄꯥ ꯑꯣꯏꯕꯒꯤꯅꯦ ꯑꯩꯒꯤ ꯈꯣꯟꯖꯦꯜꯗꯤ ꯅꯨꯄꯤ ꯑꯣꯏꯕ ꯑꯗꯨꯕꯨ ꯑꯁꯦꯡꯕꯗꯤ ꯅꯨꯄꯥ ꯑꯣꯏꯕ
ꯑꯗꯣ ꯅꯪꯁꯦ ꯑꯗꯨꯗꯤ ꯇꯣꯝꯕꯣꯏ ꯑꯣꯏꯔꯕꯅꯦ ꯑꯗꯨꯗꯤ
ꯅꯪꯕꯨ ꯈꯥꯏꯒꯦꯅ ꯇꯧꯕꯅꯦ ꯀꯩꯅꯣ ꯅꯪꯒꯤ ꯅꯨꯄꯥ ꯂꯩꯇ꯭ꯔꯤꯀꯥꯟꯗ
ꯌꯥꯔꯦꯗ ꯌꯥꯔꯦꯗ ꯆꯥꯛ ꯆꯥꯔꯕꯣ
ꯑꯁ ꯇꯥꯔꯦꯗ‌ꯣ ꯑꯁ ꯌꯥꯔꯦꯅꯦ ꯈꯅꯥꯎꯁꯦ ꯌꯦꯟꯗꯦꯝ ꯆꯥꯕꯤꯕꯒꯤ ꯍꯥꯒꯠꯆꯕꯗꯣ ꯈꯅꯥꯎꯗꯣ ꯈꯪꯉꯤꯅ
ꯑꯣ ꯍꯣꯏ ꯍꯣꯏ ꯈꯪꯉꯦ ꯑꯩꯁꯨ ꯅꯍꯥꯟ ꯅꯍꯥꯟ ꯁꯨꯃꯥꯏ ꯇꯧꯔꯝꯃꯦ ꯍꯧꯖꯤꯛꯇꯤ ꯇꯧꯗ꯭ꯔꯦ
ꯅꯍꯥꯟꯗꯤ ꯑꯗꯨꯃꯥꯏꯅ ꯇꯧꯗꯦꯕ ꯅꯍꯥꯟꯗꯤ ꯑꯗꯨꯃꯥꯏꯅ ꯇꯧꯗꯦ ꯉꯁꯤꯒꯤ ꯌꯦꯟꯗꯦꯝꯁꯦ ꯏꯅꯥꯎꯅꯨꯄꯥꯅ ꯍꯥꯞꯄ ꯀꯩꯅꯣ ꯇꯧꯕꯅꯤꯕ ꯑꯗꯨ ꯐꯖꯅ ꯊꯣꯡꯗꯕꯒꯤ ꯑꯣꯏꯔꯝꯒꯅꯤ ꯑꯗꯣ ꯑꯁ ꯌꯥꯗ꯭ꯔꯦ ꯈꯅꯥꯎꯁꯦ
ꯑꯗ‌ꯣ ꯅꯪ ꯀꯅꯥ ꯃꯉꯣꯟꯗ ꯊꯣꯡꯍꯟꯕ ꯅꯪꯅ ꯑꯣꯏꯔꯝꯅꯤ ꯑꯗꯨꯗꯤ
ꯑꯩꯗꯤ ꯋꯥꯏ ꯁꯤꯜꯂꯒ ꯋꯥꯏ ꯇꯩꯔꯒ ꯋꯥꯏꯗꯤ ꯇꯩꯗꯦ ꯋꯥꯏ ꯁꯤꯜꯂꯒ ꯃꯄꯥꯟꯗ ꯀꯩ ꯇꯧꯔꯒ ꯂꯩꯕꯅꯦꯕ ꯑꯗꯨꯒꯤ ꯑꯩꯗꯣ ꯏꯟꯁꯥꯡꯗꯣ ꯑꯃꯨꯛ ꯑꯩꯁꯦ ꯊꯣꯡꯅꯤꯡꯗꯕ ꯑꯗꯨꯒꯤ ꯎꯝ ꯎꯝ ꯊꯣꯡꯍꯟꯕꯅ‌ꯦꯕ ꯏꯅꯥꯎꯅꯨꯄꯤ ꯑꯃꯨꯛ ꯊꯣꯡꯉꯦ ꯈꯪꯗꯦ ꯃꯣꯏ ꯑꯅꯤꯃꯛ
ꯃ‌ꯣꯏꯕꯥꯟꯅꯤꯁꯨ ꯐꯖꯅ ꯊꯣꯡꯉꯝꯃꯅꯤ ꯍꯥ ꯅꯪꯒꯤꯗꯃꯛ ꯑꯥ
ꯑꯗꯨꯒꯤꯅꯦ ꯑꯁ ꯐꯖꯅ ꯆꯥꯕꯤꯔꯒ ꯈꯅꯥꯎꯁꯨ ꯌꯥꯗꯕꯗꯣ ꯃ‌ꯔꯣꯛ ꯑꯣꯏꯅ ꯆꯥꯁꯤꯜꯂꯁꯤꯔꯥ ꯈꯪꯗꯦꯗ
ꯗꯦꯇꯣꯜ ꯑꯣꯏꯅ ꯆꯥꯔꯣ
ꯑꯗꯨꯗꯤ ꯍꯦꯟꯃꯟꯗꯔꯣ ꯑꯩꯕꯨ ꯁꯤꯌ‌ꯣ ꯍꯥꯏꯕ꯭ꯔꯣ
ꯈꯪꯗꯦ ꯀ‌ꯣ ꯁꯤꯌꯦꯗꯤ ꯍꯥꯏꯕ꯭ꯅꯤ ꯗ‌ꯦꯇ‌ꯣꯜ ꯊꯛꯑꯗꯤ ꯑꯩꯗꯤ ꯈꯪꯗꯦꯀꯣ
ꯍ‌ꯣꯏꯔ‌ꯦꯟ ꯊꯨꯝ ꯆꯥꯒꯦ ꯌꯥꯗ꯭ꯔꯦ ꯈꯅꯥꯎꯁꯦ ꯀꯩꯅꯣ ꯍꯥꯒꯠꯄꯗꯣ
ꯑꯥ ꯑꯁ ꯅꯨꯡꯉꯥꯏꯇꯕꯅꯦꯗꯨ ꯍꯥꯒꯠꯆꯕꯗꯣ
ꯑꯗꯨꯅꯦ ꯀꯩꯗꯧꯔꯤꯅꯣ ꯇꯨꯝꯔꯤꯕ꯭ꯔꯣ ꯀꯩ ꯀꯃꯥꯏ ꯇꯧꯔꯤ ꯎꯝ ꯅꯆꯥꯅꯨꯄꯤꯗꯤ
ꯇꯨꯝꯈ꯭ꯔꯦ ꯃꯥꯗꯤ ꯉꯁꯥꯏꯅ ꯇꯨꯝꯈ꯭ꯔꯦ
ꯅꯣꯏ ꯁꯥꯏꯗꯤ
ꯂꯩꯌꯦ ꯂꯩꯌꯦ ꯐꯣꯟ ꯐꯖꯅ ꯗ꯭ꯔꯃꯥ ꯐꯖꯅ ꯌꯦꯡꯉꯦ ꯀꯣꯔꯤꯌꯟꯒꯤ ꯑꯁ ꯇꯕ ꯑꯗꯨ ꯄꯛꯇꯥꯕ
ꯄꯛꯇꯔꯦꯍꯦ ꯄꯛꯇꯔꯦ ꯑꯩꯈꯣꯏꯐꯥꯎ ꯗ꯭ꯔꯃꯥ ꯌꯦꯡꯗ꯭ꯔꯦ ꯍꯟꯗꯛꯁꯦ ꯇꯣꯛꯈ꯭ꯔꯦ ꯗ꯭ꯔꯃꯥ ꯌꯦꯡꯕ꯫
ꯑꯗꯣ ꯑꯩꯅ ꯍꯥꯏꯕꯅꯦꯕ ꯅꯪ ꯍꯧꯖꯤꯛꯀꯥꯟꯁꯦ ꯗ꯭ꯔꯃꯥ ꯌꯥꯝ ꯏꯟꯇꯔꯦꯁ ꯂꯩꯕ ꯃꯥꯅꯤꯀꯣ ꯍꯥꯏꯔꯒ ꯃꯥꯁꯦ ꯑꯁ ꯈꯪꯗꯦ ꯑꯗꯨꯝ ꯀꯩꯅꯣ ꯔꯤꯜꯁꯒꯨꯝꯕ ꯊꯣꯛꯄꯒꯤ ꯐꯖꯒꯗ꯭ꯔꯅ ꯌꯦꯡꯕꯅꯤ ꯍꯥꯏꯌꯦ ꯃꯥꯗꯣ ꯑꯗꯣ ꯗ꯭ꯔꯃꯥꯗꯣ ꯑꯃꯈꯛꯇ ꯅꯠꯇ꯭ꯔꯦꯕ ꯃꯥꯅ ꯌꯦꯡꯉꯁꯦ꯫
ꯇꯁ!
ꯑꯗꯨꯝ ꯑꯩꯩꯅ ꯂꯥꯛꯄ ꯃꯇꯝꯗꯣ ꯗ꯭ꯔꯃ ꯑꯗꯨꯝ ꯌꯦꯡꯉꯨꯅꯦ ꯃꯥꯁꯦ꯫
ꯑꯗꯨ ꯍꯥꯏꯔꯒ ꯑꯩꯈꯣꯏꯗꯤ ꯐꯣꯟ ꯐꯣꯟꯁꯦ ꯃꯦꯠꯄ ꯁꯪꯗ꯭ꯔꯦꯅꯦ ꯍꯣꯏ ꯃꯦꯠ ꯇ ꯃꯦ ꯗꯤꯋꯥꯔ ꯁꯨꯗ꯭ꯔꯃ ꯌꯦ꯫ ꯌꯦꯡꯅꯤꯡꯉꯥꯏ ꯃꯨꯚꯤ ꯌꯦꯡꯅꯤꯡꯉꯥꯏꯗ ꯃꯇꯝ ꯂꯩꯇ꯭ꯔꯦꯗ
ꯍꯣꯏ ꯃꯥꯏꯁꯦ ꯁꯦꯔꯤꯁ ꯀꯨꯏ ꯨꯝꯕꯁꯨ ꯌꯦꯡꯉꯦ ꯑꯗꯣ ꯀꯣꯔꯤꯌꯟꯒꯤꯁꯨ ꯌꯦꯡꯉꯦ
ꯎꯝ
ꯂꯣꯏꯅ ꯃꯤꯛꯁ ꯑꯞꯅꯤ ꯃꯥꯒꯤꯁꯦ ꯂꯣꯏꯅ ꯌꯦꯡꯉ꯫ ꯌꯦꯡꯉꯦ ꯑꯗꯣ ꯀꯣꯔꯦꯟꯗꯣ ꯍꯦꯛ ꯑꯃꯨꯛ ꯍꯣꯏ ꯑꯗꯣ ꯑꯩꯈꯣꯔꯦꯟꯒꯤꯗꯣ ꯑꯃꯨꯛ ꯂꯣꯏꯔꯗꯤ ꯁꯤꯦꯔꯤꯁ ꯑꯃ ꯍꯧꯔꯅꯦ ꯑꯃꯨꯛ ꯑꯗꯨꯝ ꯌꯦꯡꯅꯦꯃꯥ ꯃꯥꯔꯤ ꯀꯧꯕ ꯁꯔꯤꯁꯀꯤꯗꯣ ꯑꯩ
ꯐꯖꯅ ꯌꯦꯡꯉꯨ ꯃꯥꯜꯂꯦ ꯃꯇꯝꯁꯨ ꯌꯥꯝ ꯂꯩꯕ ꯃꯥꯜꯂꯦ
ꯃꯥꯗꯤ ꯂꯩꯌꯦ ꯃꯥꯗꯤꯀꯣ ꯍꯧꯖꯤꯛꯀꯥꯟꯗꯤ ꯈꯔ ꯅꯨꯡꯉꯥꯏꯕ ꯃꯥꯜꯂꯦ ꯃꯥꯒꯤ ꯊꯕꯛ ꯣ ꯑꯦꯇꯝ ꯐꯥꯝꯃ ꯉ ꯍꯥꯏ ꯑꯁ ꯇꯧ ꯃꯥꯜꯂꯦ ꯑꯗꯨꯒꯤ ꯃꯨꯕꯤꯗꯥ ꯌꯦꯡꯉꯦ꯫ ꯑꯩ ꯑꯩꯅꯗꯤ ꯃꯔꯛ ꯃꯔꯛꯇ ꯀꯣꯜ ꯇꯧꯕꯤꯔꯛꯑꯣ ꯍꯥꯏꯔꯒꯀꯣ꯫ ꯑꯁ ꯃꯥꯅ ꯏꯃꯥꯟꯅꯕꯤꯁꯤꯡꯁꯤꯁꯨꯧ ꯇꯧꯔꯛꯑꯣ ꯑꯩ ꯍꯥꯏꯝꯅꯦ ꯇꯧꯕꯤꯔꯛꯑꯣ ꯃꯣꯏꯗꯁꯨ ꯍꯥꯏꯔꯒ ꯑꯁ ꯀꯣꯜ ꯇꯧꯕ ꯍꯩꯇꯦ ꯋꯥꯔꯤ ꯁꯥꯕ ꯍꯩꯇꯦ ꯀꯣꯜ ꯇꯧꯅꯤꯡꯗꯦ ꯃꯤꯕꯨ ꯁꯤꯟꯃ ꯌꯦꯡꯕꯅꯥ ꯐꯌꯦ
ꯑꯁ ꯌꯥꯏ ꯌꯥꯏ ꯃꯥꯒꯤ ꯅꯨꯡꯉꯥꯏꯊꯣꯛꯅꯤꯡꯉꯥꯏ ꯈꯛꯇ ꯇꯧꯔꯒ ꯂꯩꯔꯦꯅꯦ꯫ ꯅꯏꯁꯦ ꯅꯣꯏ ꯁꯥꯏꯁꯦ
ꯍꯣ ꯍꯣꯏ ꯑꯗꯨꯅꯦ ꯑꯗꯣ ꯑꯁ ꯑꯩꯅ ꯍꯥꯏꯗꯤ ꯃꯥꯁꯦ ꯀꯔꯤ ꯍꯥꯏꯁꯔ ꯑꯁꯇꯥꯛ ꯇꯥꯕ ꯃꯇꯝꯗ ꯑꯗꯨꯝ ꯌꯦꯡꯉꯦꯕ ꯃꯉꯥꯁꯦ
ꯑꯁ ꯐꯣꯟ ꯃꯦꯝꯃꯗꯗꯤ ꯌꯥꯔꯣꯏ ꯍꯥꯏꯕꯤꯕꯅꯦ ꯃꯤꯠꯇꯤ ꯌꯥꯔꯣꯏ ꯍꯥꯏꯌꯣ
ꯑꯩꯅꯀꯣ ꯑꯩꯅꯀꯣ ꯑꯁ ꯑꯗꯣ ꯅꯪ ꯁꯨꯃꯥꯏꯅ ꯇꯧꯔ ꯂꯩꯔꯗꯤ ꯑꯁ ꯏꯆꯥꯅꯨꯄꯤ ꯈꯔ ꯆꯥꯎꯔꯒ ꯅꯪ ꯃꯥꯟꯒꯅꯤꯀꯣ ꯁꯨꯃꯥꯏ ꯆꯥꯕ ꯃꯇꯝꯗꯁꯨ ꯌꯦꯡꯉꯦ ꯍꯥꯏꯕ ꯑꯁ ꯆꯥꯎꯋꯥꯔꯗꯤ ꯌꯦꯡꯉꯤꯣꯏꯍꯦ ꯍꯥꯏꯌꯦ ꯃꯥꯅ ꯍꯣꯏ
ꯃꯇꯨꯡ ꯏꯟꯕꯅꯦ ꯃꯇꯨꯡꯗ ꯌꯦꯡꯉꯒꯀꯣ ꯑꯗꯨꯃꯥꯏꯅ ꯇꯧꯕꯅꯦ ꯑꯉꯥꯡꯁꯤꯡꯗꯤ꯫ ꯆꯦꯛꯁꯤꯜꯂꯨꯍꯦ ꯍꯤꯍꯤ
ꯑꯉꯥꯡꯕꯨꯗꯤ ꯎꯗꯤ ꯎꯗ꯭ꯔꯤꯌꯦ ꯃꯥꯅ ꯌꯦꯡꯕꯗꯣ ꯑꯩꯈꯣꯏ ꯇꯦꯕꯜꯗꯣ ꯋꯥꯡꯕꯅꯤꯅꯀꯣ꯫
ꯑꯣ ꯎꯝ
ꯃꯥꯗ ꯐꯖꯅ ꯌꯦꯡꯕꯅꯤ ꯀꯣꯔꯤꯌꯟ ꯒꯤ ꯃꯩ ꯂꯥꯛꯑꯦ ꯉꯁꯥꯏ ꯃꯨꯠ ꯃꯨꯠꯂꯦ ꯑꯃꯨꯛ ꯂꯥꯛꯄ ꯍꯥꯑꯖꯤꯛ
ꯃꯩ ꯃꯨꯠꯄꯁꯦ ꯑꯗꯨꯝ ꯅꯨꯡꯇꯤꯒꯤ ꯃꯨꯠꯄ ꯃꯥꯜꯂꯦ ꯈꯨꯅꯗꯁꯨꯅꯦ ꯑꯥꯗꯨꯒ ꯁ꯭ꯋꯥꯏꯁꯨꯅꯦ
ꯍꯣꯏ ꯅꯣꯏꯗꯗꯤ ꯂꯥꯛꯄꯔ ꯍꯣꯖꯤꯛ
ꯑꯩꯈꯣꯏꯗꯁꯨ ꯉꯔꯥꯡ ꯃꯨꯠꯂꯒ ꯉꯁꯤꯗ ꯃꯨꯠꯇꯦ ꯉꯔꯥꯡꯗ ꯃꯨꯠꯂꯦ
ꯀꯩꯅꫭ ꯃꯁꯥꯏ ꯍꯣꯏ ꯍꯥꯏꯔꯣ
ꯅꯇꯦ ꯏꯃꯥꯟꯅꯕꯤ ꯑꯩꯒ ꯂꯩꯃꯤꯟꯅꯕ ꯅꯨꯄꯤ ꯋꯥꯔꯤ ꯁꯥꯕ ꯐꯪꯕ꯭ꯔꯣ ꯀꯃꯥꯏ ꯇꯧꯋꯤ
ꯑꯣ ꯐꯪꯉꯦ ꯑꯗꯣ ꯃꯩ ꯃꯨꯠꯂꯦ ꯍꯥꯏꯌꯦ ꯃꯣꯏꯗꯗꯤ
ꯑꯗꯨꯅꯦ ꯑꯗꯨ ꯂꯩꯀꯥꯏꯗꯨꯗꯤ ꯌꯥꯗꯕꯅꯦ ꯃꯩ ꯅꯨꯡꯇꯤꯒꯤ ꯃꯨꯠꯄꯅꯦ ꯃꯨꯠꯇ꯭ꯔꯗꯤ ꯌꯥꯗꯕꯒꯨꯝꯀꯣ
ꯑꯣ
ꯃꯊꯟꯇ ꯂꯩꯕꯨꯗꯤ ꯅꯨꯡꯉꯥꯏꯕ꯭ꯔꯥꯅꯦ ꯈ ꯑꯩ ꯀꯣꯜꯁꯨ ꯇꯧꯕꯤꯗ꯭ꯔꯦꯅꯦ ꯑꯃꯨꯛ
ꯃꯥꯗꫭ ꯅꯦꯠꯋꯥꯛ ꯅꯨꯡꯉꯥꯏꯇꯕꯩ ꯀꫭ ꯃꯈꯣꯟꯖꯨ ꯐꯖꯅ ꯇꯥꯗꯦ
ꯎꯝ
ꯑꯗꯨꯒ ꯑꯃꯨꯛꯀꯥ ꯐꯝ ꯐꯝꯃꯦꯅ ꯃꯈꫭꯟꯖꯨ ꯐꯖꯟ ꯇꯥꯔꯣꯏ
ꯃꯥ ꯊꯕꯥꯛ ꯊꯦꯡꯅꯁꯨ ꯍꯜꯂꯛꯑꯦ ꯑꯗꯨꯒꯤ ꯋꯥꯁꯨ ꯋꯥꯔꯝꯒꯅꯤ ꯑꯗꯨ ꯑꯩ ꯋꯥꯔꯤꯒꯥꯁꯦ ꯁꯥꯕꯤꯗ꯭ꯔꯦꯅꯦ
ꯍꯥꯏꯕꯅꯦ ꯍꯣꯏ ꯉꯁꯥꯏ ꯑꯈꯔꯗꯤ ꯁꯥꯕꯅꯦ ꯋꯥꯔꯤ ꯑꯗꫭ ꯃꯥ ꯅꯦꯋꯥꯛ ꯅꯨꯡꯉꯥꯏꯇꯕꯒꯤ ꯑꯗꯨꯝ ꯆꯞꯄꯒ ꯂꯩꯌꯦ ꯃꯥꯒꯤ ꯃꯈꯣꯟꯗꯣ ꯐꯖꯅ ꯇꯥꯗꯦꯕ
ꯃꯕꯥꯅꯤ ꯈꯛꯇ ꯂꯩꯔꯒ ꯀꯃꯥꯏ ꯀꯃꯥꯏꯅ ꯇꯧꯔꯤꯅꫭ ꯏꯟꯁꯥꯡ ꯀꯩ ꯑꯥ ꯆꯥꯛ ꯊꯣꯡꯕꯗꯤ ꯐꯔꯛ ꯌꯥꯝ ꯇꯥꯔꯝꯒꯅꯤ ꯍꯥꯏꯕꯗꯤ ꯃꯣꯏꯗꯨꯗ ꯍꯥꯟꯅꯗꯤ ꯊꯣꯡꯔꯝꯒꯅꯤ ꯎꯝ ꯃꯥꯗꯤ ꯊꯦꯡꯅ ꯍꯜꯂꯛꯄꯅꯤꯅ ꯑꯩ ꯂꯩꯕ ꯀꯥꯟꯗꯗꯤ ꯑꯩꯅ ꯊꯣꯡꯕꯅꯤꯕ ꯑꯗꯨꯝ ꯑꯗꯣ ꯍꯧꯖꯤꯛꯇꯤ ꯃꯥꯃꯅꯤ ꯈꯛꯇ ꯑꯣꯏꯕꯅꯤꯅ ꯃꯥꯒꯤꯗꯤ ꯗꯥꯎ ꯌꯥꯝ ꯑꫭꯏꯊꫭꯛꯑꯝꯃꯅꯤ
ꯃꯥꯗꯤ ꯑꯌꯨꯛꯇ ꯊꯣꯡꯃꯥꯜꯂꯦ ꯑꯗꯨꯗꯤ
ꯑꯥ ꯃꯥ ꯃꯥꯗꯤ ꯊꯦꯡꯅ ꯆꯠꯂꯦ ꯊꯕꯛ ꯆꯠꯄꯗꯣ ꯄꯨꯡ ꯇꯔꯥ ꯑꯗꯨꯋꯥꯏꯗ ꯆꯠꯄꯅꯤ ꯑꯗꯨꯒꯤ ꯊꯦꯡꯅꯁꯨ ꯍꯧꯒꯠꯂꯦ ꯑꯗꯨꯒ ꯊꯦꯡꯁꯨ ꯆꯠꯂꯦ ꯊꯦꯡꯅ ꯍꯜꯂꯛꯑꯦ
ꯎꯝ
ꯑꯃꯨꯛꯀ ꯃꯥꯝꯔꯒ ꯂꯩꯔꯦ ꯀꯩꯅꯣ ꯅꫭꯡ ꯑꯃꯨꯛ ꯆꯨꯅꯤꯡꯉꯥꯏ ꯃꯥꯥꯜꯂꯦ ꯉꯁꯤ ꯅꯣꯡ ꯆꯨꯕ꯭ꯔꯥ ꯈꯨꯟꯗ ꯍꯥꯏꯔꯒ
ꯑꯁ ꯆꯨꯗꯦꯗꯥ ꯀꯟꯅ ꯆꯨꯗꯦꯗꯥ
ꯍꯣꯏ ꯉꯁꯥꯏꯗꯣ ꯑꯩꯈꯣꯏꯖꯨ ꯆꯨꯋꯦ ꯀꯟꯅ ꯆꯨꯅꯤꯡꯉꯥꯏꯒꯤ ꯃꯥꯟꯕꯀꯣ ꯑꯗꯨꯕꯨ ꯈꯨꯗꯛꯇ ꯑꯗꯨꯝ ꯇꯣꯛꯈꯤꯕꯗꯣ
ꯎꯝ ꯑꯁ ꯀꯩꯅꯣ ꯗ꯭ꯔꯃꯥ ꯌꯦꯡꯃꯟꯕꯒꯤꯀꯣ ꯇꯥꯕꯔ ꯑꯣ ꯀꯩꯅꯣ ꯑꯁ ꯁꯤꯗꯥ ꯂꯩꯕ ꯅꯨꯄꯥꯗꯣ ꯗ꯭ꯔꯃꯥ ꯌꯦꯡꯃꯟꯕꯒꯤ ꯍꯥꯏꯗꯤ ꯑꯁ ꯑꯩ ꯅꯨꯄꯥ ꯍꯥꯏꯕꯅꯦ ꯀꯩꯅꯣ ꯎꯝ ꯎꯝ ꯅꯍꯥꯟꯅꫭ ꯑꯩꯒꯤ ꯀꯨꯋꯏꯤꯟ ꯑꯣꯐ ꯇꯤꯔꯁꯀꯨꯝꯕꯗꯤ ꯌꯦꯡꯗ꯭ꯔꯤꯌꯦꯕ ꯑꯩ ꯌꯦꯡꯗ꯭ꯔꯤꯉꯩꯗ ꯃꯥꯅ ꯍꯥꯟꯅ ꯂꯣꯏꯔꯕꯅꯦ
ꯑꯁ ꯂꯣꯏꯔꯦ ꯑꯩꯈꯣꯏꯗꯒꯤ ꯍꯦꯜꯂꯦꯅꯦ ꯑꯗꯨꯗꯤ ꯑꯩꯈꯣꯏ ꯑꯩꯈꯣꯏ ꯑꯩꯈꯣꯏꯗꯨꯗꯩ ꯍꯦꯟꯕꯅꯤꯅ ꯑꯩꯈꯣꯏ ꯌꯦꯡꯅꯤꯡꯔꯥꯗꯤ ꯑꯗꯣ ꯁꯤꯅꯤꯃꯥꯗꯣ ꯐꯖꯕ꯭ꯔꯥ ꯀꯃꯥꯏꯅ ꯇꯧꯋꯤ ꯏꯁꯄꯣꯏꯂꯔ ꯍꯥꯡꯅꯤꯡꯉꯥꯏꯇꯥ ꯇꯨꯝ ꯃꯉꫭꯟꯗꯥ ꯍꯪꯕ ꯇꯥꯔꯦ ꯑꯗꯨꯗꯤ
ꯃꯥꯗꯣ ꯍꯪꯉꯁꯨꯀꯣ ꯍꯪꯉꯁꯨꯀꯣ ꯀꯩꯅꯣ ꯋꯥ ꯉꯥꯡꯅꯤꯡꯗꯕ ꯇꯥꯏꯞꯇꯥꯀꫭ ꯑꯗꯨꯝ ꯇꯧꯕꯅꯦꯕ ꯈꯪꯗꯦ ꯈꯪꯗꯦ ꯑꯗꯣ ꯃꯥ ꯑꯥꯎ ꯅꯪ ꯑꯣꯏꯅ ꯌꯦꯡꯉꯣ ꯍꯥꯏꯕꯗꯣ ꯑꯗꯨꯝ ꯇꯧꯕꯅꯦ ꯃꯥꯗꯤ ꯋꯥ ꯌꯥꯝꯗꯕꯅꯦꯕ ꯑꯗꯨꯒꯤ
ꯗꯨꯃꯥꯏꯅꯗꯤ ꯌꯥꯗꯦ ꯍꯥꯏꯌꯨꯅꯦ ꯀꯩꯅꯣ
ꯈꯔ ꯈꯔꯗꯤ ꯑꯗꯨꯝ ꯍꯥꯏꯕꯤꯗꯤ ꯍꯥꯏꯕꯤꯗꯤ ꯍꯥꯏꯕꯤꯌꯦ ꯑꯗꯨꯕꯨ ꯑꯩꯁꯨ ꯑꯃꯨꯛꯀꯥ ꯍꯪꯅꯤꯡꯕꯀꯣ ꯁꯤꯂꫭꯏꯔꯗꯤ ꯀꯃꯥꯏꯅ ꯇꯧꯔꯥ ꯀꯃꯥꯏ ꯇꯧꯕꯔꯥ ꯑꯗꯨꯝ ꯍꯪꯅꯤꯡꯕ ꯑꯩꯁꯨ
ꯅꯪꯅꯗꯤ ꯌꯦꯡꯅꯤꯡꯗꯕ
ꯍꯣꯏ ꯑꯗꯨꯃꯥꯅ ꯅꯪ ꯑꯣꯏꯅ ꯌꯦꯡꯉꯣ ꯌꯦꯡꯉꯣ ꯑꯗꯨꯝ ꯍꯥꯏꯔꯒ ꯂꯩꯕꯅꯤ ꯍꯧꯖꯤꯛꯁꯨ ꯗ꯭ꯔꯃꯥ ꯌꯦꯡꯉ ꯂꯩ ꯑꯗ ꯃꯥꯅ ꯍꯥꯏꯕꯗꯤ ꯀꯨꯏꯅ ꯐꯦꯁꯀꯤꯒꯨꯝꯕꯗꯨꯅ ꯐꯖꯩꯌꯦ ꯑꯁꯤ ꯍꯧꯖꯤꯛ ꯌꯦꯡꯕꯗꯣ ꯑꯗꯨꯗꯤ ꯌꯥꯝ ꯐꯖꯕꯗꯤ ꯑꯣꯏꯗꯤ ꯍꯥꯏ
ꯀꯔꯝꯕꯔꯥ
ꯑꯁ ꯑꯩꯗꯤ ꯀꯥꯎꯔꯦ ꯃꯥ ꯉꯁꯥꯏ ꯍꯥꯏꯕꯤꯕꯗꯣ ꯗ꯭ꯔꯃꯥꯒꯤ ꯃꯃꯤꯡ ꯅꯦꯠꯇꯦ ꯁꯃꯥꯜꯅꯦ ꯂꯦꯇꯦꯁ ꯌꯥꯝ ꯂꯦꯇꯦꯁ ꯅꯠꯇ꯭ꯔꯁꯨ ꯑꯗꯨꯝ ꯌꯦꯡꯕꯅꯤ ꯃꯥꯗꯤ ꯔꯤꯜꯁꯀꯨꯝꯕꯗ ꯎꯔꯗꯤꯀꯣ ꯐꯦꯁꯕꯨꯛ ꯃꯨꯛꯇ
ꯎꯝ ꯐꯖꯕꯅꯤ ꯑꯁ ꯅꯍꯥꯟꯁꯨ ꯑꯩꯗ ꯂꯦꯇꯦꯁ ꯂꯩꯦꯇꯦꯁꯇ ꯌꯦꯡꯉꯒ ꯂꯣꯏꯁꯟꯗꯕꯤꯗ ꯑꯗꯨꯝ ꯑꯩꯅ ꯀꯩ ꯍꯥꯏꯗꯔꯥ ꯇꯣꯛꯈꯤꯕ
ꯀꯥꯎꯈꯤꯕ ꯋꯥ
ꯀꯥꯎꯈꯤꯕꯁꯨ ꯌꯥꯎꯋꯦ ꯇꯧꯈꯤꯕꯁꯨ ꯌꯥꯎ ꯌꯥꯡꯅꯤꯡꯗꯕꯒꯤ ꯑꯃꯨꯛ
ꯎꯝ ꯍꯣꯏ ꯀꯨꯏꯃꯜ ꯅꯗꯤ ꯀꯣ
ꯎꯝ ꯏꯕ ꯑꯗꯨꯣ ꯋꯥꯏꯑꯕ ꯑꯗꯨꯒꯤ ꯑꯩꯗꯣ ꯀꯩ ꯍꯥꯏꯁꯤꯦꯔꯥ
ꯎꯝ
ꯌꯦꯡꯅꯤꯡꯗꯅꯕꯒꯤꯗꯃꯛ ꯇꯧꯈꯤꯕ ꯃꯤꯁꯤꯡꯁꯤꯦ ꯀꯩꯅꯣ ꯅꯝꯕꯔ ꯗꯤꯂꯤꯠ ꯇꯧꯕꯤꯔꯁꯨ ꯑꯃꯨꯛꯀ ꯆꯥꯇ ꯇꯧꯔꯛꯄꯁꯦ ꯑꯗꯨꯒꯨꯝꯕ ꯃꯤꯁꯤ ꯇꯨꯀꯆꯩ
ꯍ
ꯌꯥꯝ ꯂꯩꯌꯦ ꯑꯩ ꯀꯠꯇꯦ ꯀꯨꯏꯗꯤ ꯃꯣꯏꯒꯤ ꯅꯝꯕꯔꯗꯦ ꯇꯧꯕꯤꯕ ꯑꯗꯨ ꯃꯣꯏꯅꯗꯤ ꯑꯃꯨꯛꯀ ꯃꯦꯁꯦꯖ ꯊꯥꯔꯛꯄ ꯀꯩꯗꯧꯁꯦ ꯍꯥꯏꯕꯅꯣ
ꯑꯗꯨ ꯑꯩꯗꯤ ꯈꯪꯗꯦꯅ ꯅꯪꯒꯤ ꯅꯪꯒꯤ ꯐꯣꯟꯅꯤꯅ ꯅꯪ ꯅꯤꯡꯕꯗꯨ ꯇꯧꯔꯣꯅ
ꯑꯗꯨꯒꯨꯝꯕ ꯑꯩꯁꯦ ꯇꯟꯕ ꯌꯥꯎꯋꯦꯕ ꯔꯤꯄ꯭ꯂꯥꯏ ꯇꯧꯕꯤꯗ꯭ꯔꯗꯤ ꯑꯃꯨꯛꯀ ꯑꯁ ꯌꯥꯝ ꯄꯣꯡꯉꯦ ꯌꯥꯝ ꯐꯥꯋꯦꯀꯥ ꯍꯥꯏꯔꯒꯅꯦ ꯑꯃꯨꯛꯀ
ꯑꯁ ꯕꯤꯖꯤ ꯇꯧꯕꯩꯅꯤ ꯕꯤꯖꯤ ꯇꯧꯕꯩꯅꯤ ꯍꯥꯏꯑꯣ ꯑꯗꯨꯗꯤ ꯑ ꯅꯣꯏ ꯀꯩꯅꯣ ꯑ ꯀꯩ ꯍꯥꯏꯁꯤꯔ ꯑꯩꯈꯣꯏꯗꯗꯥ ꯋꯥꯔꯤ ꯁꯥꯕꯤꯅꯤꯒ ꯍꯥꯏꯌꯣꯅꯦ
ꯀꯅꯤ
ꯑꯩꯒꯤ ꯕꯣꯏ ꯐ꯭ꯔꯦꯟꯒ ꯋꯥꯔꯤ ꯁꯥꯕ ꯑꯩ ꯅꯨꯡꯁꯤꯅꯕꯒ ꯋꯥꯔꯤ ꯁꯥꯕꯒꯤꯅꯦ ꯀ ꯍꯥꯏꯌꯣ
ꯇꯨꯃꯥꯏ ꯍꯥꯏꯁꯤꯔ ꯈꯪꯔ
ꯄꯣꯡꯉꯦꯅꯦ ꯍꯥꯏꯒꯅꯤ ꯑꯃꯨꯛꯀ
ꯍꯦꯅ ꯍꯥꯏꯔꯤ ꯍꯣꯏ ꯍ ꯀꯔꯤꯒꯤꯅ ꯃꯕꯥꯅꯤꯁꯦ ꯋꯥꯔꯤ ꯑꯃ ꯍꯥꯎꯔꯦ ꯑꯣ
ꯅꯣꯏ ꯑ ꯎꯝ ꯅꯅꯥꯎ ꯄꯥꯔꯣ
ꯎꯝ
ꯀꯩꯅꯣꯗ ꯂꯩꯔꯦ ꯀꯣꯂꯦꯖ ꯀꯩꯅꯣꯗ ꯂꯩꯔꯦ ꯑꯗꯣ ꯑꯃ ꯏ ꯅꯕ ꯑꯃꯗꯣ
ꯍꯣꯏ ꯃꯥꯁꯨ ꯌꯥꯗꯕꯒꯤꯅꯤ ꯍꯥꯏꯌꯦ
ꯑꯣ ꯌꯥꯔꯣꯏꯅꯦ ꯍꯥꯏ ꯃꯥꯅ ꯐꯣꯝ ꯊꯥꯗꯕꯒꯤ ꯍꯥꯟꯅꯀꯣ
ꯎꯝ
ꯐꯣꯝꯗꯣ ꯊꯥꯍꯧꯔꯗꯤ ꯍꯧꯖꯤꯛ ꯑꯦꯠꯃꯤꯁꯟ ꯇꯧꯕ ꯌꯥꯒꯗꯕꯅꯦꯕ
ꯎꯝ ꯇꯧꯗꯤ ꯇꯧꯕꯤꯈ꯭ꯔꯦ ꯍꯥꯏꯅꯦ ꯄꯩꯁꯥ ꯌꯥꯝ ꯆꯪꯉꯦ ꯍꯥꯏ
ꯇꯧꯗꯦ ꯍꯥꯏꯌꯦ
ꯇꯧꯈꯔꯦ ꯍꯥꯏꯗ ꯄꯩꯁꯥ ꯌꯥꯝ ꯑꯣ
ꯌꯥꯗꯦ ꯑꯃꯨꯛꯀ ꯍꯥꯏꯔꯛꯏ ꯍꯥꯏꯌꯦ ꯄꯩꯁꯥꯗꯤ ꯌꯥꯝ ꯆꯪꯒꯅꯤ ꯍꯥꯏꯕꯒꯤ ꯑꯩꯈꯣꯏꯁꯨ ꯑꯃꯨꯛꯀ ꯄꯩꯁꯥꯗꯤ ꯄꯤꯈ꯭ꯔꯦꯕ
ꯎꯝ
ꯃꯉꯣꯟꯗ ꯄꯩꯁꯥ ꯊꯥꯈ꯭ꯔꯦꯕ ꯑꯗꯣ
ꯎꯝ
ꯎꯝꯝ ꯑꯃꯨꯛꯀ ꯌꯥꯗ꯭ꯔꯦ ꯍꯥꯏꯕꯒꯤ ꯀꯩꯅꯣ ꯂꯤꯦꯕꯔꯦꯜꯗꯨꯒꯨꯝꯕ ꯇꯧꯔꯅꯤ ꯍꯥꯏꯕꯅꯤ
ꯑꯁ ꯀꯩꯅꯣ ꯃꯔꯥꯡꯗ ꯆꯪꯉꯣ ꯍꯥꯏꯔꯒ ꯀꯩꯅꯣ ꯌꯥꯝ ꯇꯟꯕ ꯃꯥꯜꯂꯦ
ꯑꯩꯈꯣꯏꯅꯗꯤ ꯃꯔꯥꯝꯗ ꯆꯪꯉꯣꯗꯤ ꯍꯥꯏꯕꯅꯦ ꯃꯥꯁꯦ ꯏꯝꯐꯥꯜ ꯌꯥꯝꯅ ꯂꯩꯅꯤꯡꯕ ꯃꯥꯜꯂꯦ ꯍꯣꯏ ꯎꯄꯥꯏ ꯂꯩꯇꯦ ꯅꯝꯐꯨꯗ ꯇꯧꯕꯗꯤ ꯌꯥꯗꯕꯅꯤꯅꯀꯣ
ꯍꯣꯏ ꯃꯔꯥꯝꯗꯁꯨ ꯃꯊꯟꯗꯁꯨ ꯑꯣꯏꯕꯅꯦꯅ ꯃꯥ ꯇꯟꯕꯒꯤ ꯑꯣꯏꯁꯨ ꯑꯣꯏꯔꯝꯒꯅꯦ ꯃꯆꯦꯁꯨ ꯂꯩꯇ꯭ꯔꯦꯅ ꯃꯣꯏ
ꯃꯥꯗꯣ ꯅꯍꯥꯟꯗꯣ ꯑꯦꯛꯖꯥꯝ ꯑꯃ ꯊꯥꯔꯝꯃꯅꯦꯕ